ꯆ ꯇꯥ ꯇꯥꯕꯣ
ꯑꯩ ꯑꯗꯨꯝ ꯇꯥꯕꯨ ꯇꯥꯕ꯭ꯔ‌ꯣ ꯇꯥꯕ꯭ꯔ‌ꯣ ꯇꯥꯕ꯭ꯔ‌ꯣ
ꯍꯜꯂꯣ
ꯇꯥꯔꯕ‌ꯣ ꯇꯥꯔꯕ‌ꯣ
ꯅꯪ ꯇꯞꯦ ꯇꯪ ꯉꯥꯏꯔꯣ
ꯇꯥꯕꯨ
ꯇꯗ
ꯇꯔꯕꯣ
ꯊꯥꯎꯣꯏ ꯊꯥꯎ ꯌꯥ ꯀꯟꯗꯥꯎꯣꯏ
ꯑꯣ ꯑꯗꯨꯝ ꯐꯖꯅ ꯍꯧꯅꯔꯤ ꯑꯗꯨꯝ ꯐꯖꯅ ꯇꯥꯕ ꯇꯥꯗꯕ꯭ꯔꯣ
ꯇꯥꯥꯏ ꯇꯥꯏ
ꯃꯈꯣꯏꯠ ꯃꯈꯣꯠ ꯍꯧꯗꯤꯑ
ꯇꯚꯗ
ꯇꯥꯔꯕꯣ ꯍꯧꯖꯤꯛꯀꯤ
ꯇꯥꯏꯔ ꯇꯥꯣ ꯗꯤ ꯌꯥꯔ ꯀꯣ
ꯀꯔꯤꯦ
ꯁꯤꯃꯤ ꯌꯥꯕꯅꯤ ꯌꯥꯔꯅ
ꯀꯩꯅꯣ ꯇꯥꯗꯦ
ꯄꯤꯂꯗꯣ ꯄꯤꯂꯦꯟꯗꯣ
ꯑꯩ ꯄꯤ ꯃꯦꯟꯒꯗꯧ꯭ꯔꯕ
ꯑꯩ ꯀꯣ ꯑꯣꯐꯁꯟꯗꯣ
ꯑꯥ
ꯅ ꯑꯄꯥꯣ
ꯑꯩ ꯍꯥꯞꯇ꯭ꯔꯤ ꯌꯥꯗ꯭ꯔꯤ ꯇꯥꯛꯁ ꯌꯣꯏꯔꯒ ꯍꯥꯞꯄ ꯃꯁꯥ ꯃꯊ ꯂꯥꯛꯑꯦꯗꯤ ꯍꯥꯏꯕꯅꯦ ꯑꯩꯗꯣ ꯑꯃꯨꯐꯛ
ꯍꯥꯞꯄ ꯌꯥꯏꯅꯤ ꯍꯧꯖꯤꯛ ꯍꯥꯞꯄ ꯌꯥꯅꯤꯣ ꯅꯣꯏ ꯑꯗꯨ ꯅꯪꯒꯤꯗꯨ ꯌꯦꯡꯉꯣꯑꯣ ꯑꯩꯗꯤ ꯌꯥꯗ꯭ꯣꯗ ꯐꯣꯒꯤ
ꯑꯣ ꯑꯗꯨ ꯈꯪꯗꯦ ꯑꯗꯨ ꯃꯁꯤꯒꯤ ꯇꯥꯡꯁ꯭ ꯀꯨꯟꯁꯤ ꯂꯣꯏꯔꯒ ꯌꯦꯡꯉꯁꯦ
ꯍ
ꯁꯤꯒ ꯁꯤꯒ ꯇꯔꯥꯅꯤ ꯁꯤꯒ ꯇꯔꯥꯅꯤꯄꯜ ꯁꯨꯕꯅꯦꯕ
ꯑꯥ
ꯆꯃꯥꯄꯜ ꯀꯨꯟ ꯑꯅꯤ ꯋꯥꯠꯂꯤꯑꯕ ꯅꯪ ꯑꯃꯨꯛ ꯇꯧ ꯑꯩ ꯑꯃꯨꯛ ꯇꯧ ꯇꯧꯗꯗꯤ ꯌꯥꯗꯦꯕ
ꯑꯣꯏꯜ
ꯁꯤ ꯂꯣꯏꯔꯒ ꯑꯩ ꯑꯃꯨꯛ ꯇꯧꯔꯛꯄ ꯌꯥꯔꯤꯕ ꯌꯦꯡꯉꯒ ꯌꯥꯗ꯭ꯔꯒꯗꯤꯅ ꯑꯃꯨꯛ ꯇꯧꯔꯛꯑꯣ ꯑꯗꯨ ꯂꯣꯏꯔꯒ ꯑꯩ ꯑꯃꯨꯛ ꯇꯧꯔꯛꯀꯦ
ꯌꯦ
ꯀꯔꯤ ꯃꯇꯥꯡꯗ ꯉꯁꯥꯏ ꯉꯁꯥꯏ ꯋꯥꯔꯤꯗꯣ ꯐꯥꯏꯔꯁꯨ ꯃꯇꯥꯡꯗꯅꯤꯅꯦ
ꯑ ꯊꯥꯏ ꯇꯥꯔ
ꯃꯈꯥ ꯃꯈꯥ ꯇꯥꯔꯛꯣ ꯍꯥꯏ ꯅꯠꯇ꯭ꯔꯣ
ꯅꯍꯥꯟꯗ ꯅꯪꯒꯤꯗꯣ ꯑꯝꯇ ꯇꯥꯗ꯭ꯔꯔꯤ ꯚꯥꯏ
ꯎꯕꯗꯣ ꯎꯕꯗꯣ
ꯍꯥ
ꯎꯉꯗꯣ
ꯋꯥꯒꯗꯔꯕ
ꯋꯥꯗꯣ ꯑꯩ ꯑꯗꯨꯝ ꯄꯥꯛꯅ ꯉꯥꯡꯉꯛꯑꯔꯣꯏꯒꯤꯅ ꯑꯗꯨꯝ ꯑꯗꯨ ꯉꯥꯡꯉꯛꯑꯣꯕ
ꯍꯣꯏ ꯍꯣꯏ ꯑꯩ ꯇꯨꯝꯕ ꯇꯨꯝꯃꯔꯦ ꯑꯩꯨꯝꯕ ꯇꯨꯅꯤꯡꯗꯅ ꯇ ꯆꯤꯡꯉꯨꯨꯔꯃꯤꯅꯦꯍꯦ ꯍꯂꯣ ꯍꯂꯣ
ꯇꯥꯔꯕ꯭ꯔꯣ
ꯊꯥꯔꯠ ꯄꯥꯔꯇꯤꯒꯤ ꯃꯈꯣꯟ ꯌꯥꯝ ꯇꯥꯕ꯭ꯔꯣ
ꯅꯪ ꯉꯔꯣ ꯇꯥ ꯄꯦꯗ ꯎꯝ
ꯗꯗꯨ ꯐꯔ ꯇ
ꯑꯣ ꯑ ꯑꯗꯨ
ꯍꯜꯂꯣ ꯍꯜꯂꯣ
ꯇꯥꯏꯌꯦ ꯇꯥꯏ ꯇꯌꯦ
ꯑꯣ ꯑꯗꯨꯝꯒꯤꯁꯨ ꯌꯥꯝ ꯂꯨꯕ ꯄꯣꯠꯂꯗ ꯉꯁꯥꯏ ꯑꯗꯨꯃꯗꯤ ꯑꯗꯨꯝ ꯇꯥꯔꯦ ꯇꯥꯔꯦ ꯉꯁꯥꯏꯁꯨ ꯑꯗꯨꯝ ꯍꯥꯏꯈ꯭ꯔꯦꯗꯅ ꯑꯗꯨꯝ ꯍꯧꯔꯝꯗꯥꯏꯗꯨꯗ
ꯅꯣ
ꯊꯣꯛ ꯇꯥꯔꯕꯣ
ꯇꯥꯕ꯭ꯔꯣ ꯇꯥꯕ꯭ꯔꯣ
ꯇꯥꯏꯃꯦ ꯇꯥꯏꯝ ꯑꯩꯗꯤ ꯇꯥꯏꯑꯕ ꯅꯪ ꯇꯥꯏ ꯇꯥꯗꯤ ꯈꯤꯇꯪ ꯍꯥꯏꯔꯛꯑꯣ ꯇꯥꯏ ꯍꯥꯏꯕꯅꯦꯃꯦ
ꯍꯜꯂꯣ
ꯍꯂꯣ
ꯍꯥꯏꯩꯅ ꯉꯥꯏ ꯂꯕꯣ
ꯇꯥꯏꯕ ꯇꯌꯦꯌꯦ ꯇꯌꯦꯌꯦ ꯇꯌꯦꯌꯦ ꯅꯪ ꯇꯥꯗꯕ꯭ꯔꯕ
ꯍꯜꯂꯣ
ꯅꯪ ꯅꯪ ꯇꯥꯗꯕ꯭ꯔꯣ ꯀꯥ ꯌꯥꯔꯒ
ꯇꯔꯣ ꯍꯜꯂꯣ ꯇꯗꯥꯕ꯭ꯔꯣ ꯑꯗꯨꯕꯨ ꯑꯗꯨ ꯋꯥꯉꯗ
ꯑꯩ ꯋꯥ ꯀꯟꯅ ꯀꯟꯅ ꯉꯥꯡꯏꯤ ꯉꯁꯥꯏꯗꯒꯤ ꯉꯁꯥꯏ ꯋꯥ ꯀꯟꯒ ꯉꯥꯡꯉꯁꯤꯦ ꯅꯪꯅ ꯅꯪ ꯇꯥꯗꯕꯩꯅꯦ ꯑꯩꯅ ꯉꯥꯡꯕ ꯅꯪꯅ ꯇꯥꯗꯕꯩꯅꯦ
ꯃꯉꯥꯏꯗꯔꯦ
ꯑꯣ ꯇꯥꯗ꯭ꯔꯁꯨ ꯑꯗꯨꯝ ꯇꯨꯃꯤꯟ ꯂꯩꯔꯣ
ꯁꯥꯎꯟꯗꯣ ꯇꯥꯗꯤ ꯇꯥꯔꯒ ꯇꯞꯄꯦꯕ ꯀꯩꯝ ꯇꯗꯦꯕ ꯂꯧꯁꯤꯟꯕ ꯃꯇꯝꯗꯦꯕ
ꯑꯣ ꯂ ꯂꯧꯁꯟꯕ ꯉꯝꯗ꯭ꯔꯁꯨ ꯑꯗꯨꯝ ꯃꯤꯅ ꯑꯗꯨꯝ ꯂꯩꯔꯣꯏ ꯑꯩ ꯑꯗꯨꯝ ꯉꯥꯉꯣꯝ ꯊꯣꯛꯄ ꯉꯥꯡꯉꯛꯑꯒꯦ ꯇꯥꯔꯔꯕꯣ
ꯇꯁꯦꯡꯅ ꯍꯥꯏꯒꯗꯪꯅꯤ ꯌ ꯋꯥ ꯋꯥꯗꯣ ꯑꯩ ꯑꯃꯨꯛ ꯇꯥꯔꯦ
ꯇꯥꯔꯕꯖꯤꯇ ꯍꯜꯂꯣ
ꯑꯣ ꯇꯥꯗꯥ
ꯏꯁ ꯕ꯭ꯂꯨꯇꯨꯠ ꯑꯃ ꯍꯥꯞꯆꯜꯂꯦ ꯅꯪ ꯇꯥꯗꯦ ꯍꯥꯏꯗꯅꯤ
ꯋꯥꯗ ꯉꯥꯡꯒꯤꯔ ꯑꯣꯏ ꯑꯗꯨ
ꯐꯖ ꯑꯗꯨꯝ ꯇꯥꯔꯕꯣ
ꯑ ꯇꯔꯦ ꯐꯖ ꯇꯥꯔꯦ ꯂ
ꯑꯗꯨ ꯄ ꯎ ꯐꯥꯏ
ꯇꯞꯄꯦ ꯇꯥꯔꯦꯃꯣ ꯅꯪꯉꯔ
ꯇꯔꯕꯥ
ꯇꯥꯗ꯭ꯔꯣ
ꯑꯩꯕꯨꯗꯤ ꯇꯥꯏꯌꯦ ꯍꯥꯏꯕ ꯅꯪ ꯇꯥꯕ꯭ꯔꯥ ꯇꯥꯗꯕ꯭ꯔꯥ ꯍꯥꯏꯔꯛꯑꯣ
ꯅꯪꯅ ꯉꯥꯡꯉꯤꯗꯣ ꯑꯩ ꯇꯥꯗꯤ ꯇꯥꯏꯌꯦ ꯑꯗꯨꯒ ꯌꯥꯝ ꯃꯔꯣ ꯂꯧꯁꯟꯕꯗꯣ ꯌꯥꯡ ꯀꯟ ꯉꯝꯗꯦꯕ
ꯎꯝ
ꯇꯞꯄꯦ ꯃꯔꯨ ꯂꯧ ꯁꯕ ꯉꯝꯗꯦꯕꯞ ꯇꯞꯄꯦꯕ ꯅꯪꯒꯤ ꯕꯣꯠꯁꯨ ꯌꯥꯝꯞ ꯇꯞꯄꯦꯕ
ꯀꯔꯤꯒꯖꯥꯠꯅꯣ
ꯈꯔ ꯀꯟꯅ ꯉꯥꯡꯕ ꯌꯥꯔꯣ
ꯇꯔꯔꯕ
ꯇꯥꯏ ꯇꯌꯦ ꯐ ꯐꯖ ꯇꯔꯦ ꯁꯥꯏ ꯐ꯭ꯔꯥꯏ ꯔ ꯐ꯭ꯔꯥꯏ ꯔꯥꯏꯁꯀꯤ ꯃꯇꯥꯡꯒꯤꯗꯨꯛ ꯑꯗꯨꯝ ꯍꯥꯏꯕꯤꯔꯛꯑꯣ
ꯀꯩꯁꯨ ꯂꯩꯣꯏꯕ ꯄꯣꯠ ꯅꯠꯇꯦꯗ ꯅ ꯍꯩꯖꯒꯗꯤ ꯇꯥꯏꯀꯣ
ꯑ ꯇꯑ ꯇꯑ
ꯀꯅ ꯎꯗꯥꯥꯎ ꯊꯔꯕ ꯅ ꯊꯣꯔꯄꯥꯏꯅ ꯂꯩꯁꯤꯜꯂ ꯃꯤ ꯑꯉꯥꯎꯕ꯭ꯔꯥꯅ ꯍꯥꯏꯅꯔꯒ ꯌꯥꯝꯅ ꯎꯔꯥꯎ ꯊꯔꯥꯎꯕꯒꯤꯗ
ꯍꯝ
ꯑꯗ ꯊꯥꯗꯗ ꯍꯥꯏꯗ ꯌꯥꯔꯦꯗ
ꯍꯝ
ꯃꯤ ꯀꯌꯥ ꯆꯨꯔ ꯃꯤ ꯃꯉꯥꯃꯨꯛ ꯐꯥꯔꯕ
ꯇꯔꯨꯛ ꯇꯔꯨꯛ ꯍꯦꯜꯂꯦꯗ
ꯑꯁ ꯌꯥꯝ ꯊꯨꯅꯁꯠ
ꯑꯗꯨ ꯋꯥ ꯑꯗꯨ ꯉꯥꯡꯉ ꯌꯥꯏ ꯑꯗꯣ ꯑꯗꯨ ꯉꯥꯡꯉ ꯌꯥꯔ ꯂꯪ ꯐ꯭ꯔꯥꯏꯗ ꯔꯥꯏꯁꯀꯤ ꯃꯇꯥꯡꯒꯤ ꯋꯥꯏꯗꯣ
ꯆ
ꯑꯩ ꯇꯨꯅꯤꯉꯦꯕ ꯐꯝꯃ ꯂꯩ ꯋꯥꯁꯠꯂꯛꯑꯦ ꯑꯩ ꯀꯥꯗꯁꯨ ꯂꯩꯇꯦ ꯑꯩ ꯀꯥ ꯂꯩꯕꯗꯤ ꯐꯃꯨꯡꯗ ꯇꯨꯝꯕ ꯌꯥꯕ
ꯆꯪꯉꯨꯗ꯭ꯔꯅ
ꯑꯩꯒꯗ ꯁꯪꯕꯗ ꯃꯤ ꯃꯌꯥꯝ ꯇꯥꯅꯦꯕ ꯂꯥꯡꯅꯦꯕ ꯃꯤ ꯃꯌꯥꯝ ꯂꯩꯍꯅꯦꯕ ꯏꯃꯥꯟ
ꯎꯝ ꯑꯗꯨ ꯑꯣꯏꯒꯤꯅ ꯍꯦꯟ ꯕꯣꯜ ꯌꯦꯡꯕ ꯇꯥꯏꯃꯤꯡ
ꯑꯩ ꯁꯤ ꯂꯣꯏꯕ ꯀꯣꯜ ꯈꯨꯜꯂꯛ ꯇꯧꯕꯒ ꯏꯔꯨꯖ ꯍ ꯣꯜ ꯌꯥꯗ
ꯍꯧꯖꯤꯛꯁ ꯑꯥ ꯀꯣꯜ ꯀꯨꯜ ꯁꯣꯟꯈꯤꯅꯤ ꯑꯗꯨ ꯂꯣꯏꯕꯈꯩ ꯑꯗꯨꯗ ꯊꯣꯛꯑꯅꯤ ꯑꯗꯨꯒ ꯕꯣꯜ ꯌꯦꯡꯒꯅꯤ
ꯀ ꯀꯨꯟ ꯁꯨꯕ ꯑꯩ ꯑꯝꯇ ꯁꯣꯟꯒꯦ ꯇꯧꯅꯤꯡ ꯃꯝꯗ ꯂꯩꯔꯦ ꯅꯪꯒꯤ ꯁꯤ ꯂꯣꯏꯔꯒ ꯑꯩ ꯀꯅꯥ ꯀꯅꯥꯗꯅ ꯅꯪ ꯏꯔꯨꯖꯕ ꯁꯤ ꯁꯤ ꯂꯣꯏꯔꯒ ꯂꯨꯔꯒꯦ ꯍꯥꯏꯔꯕ
ꯅꯠꯇꯦ ꯑꯩ ꯀꯣꯜ ꯀꯨꯜ ꯁꯨꯗꯣꯏꯅꯦ ꯀꯣꯜ ꯀꯨꯜ ꯁꯨꯅꯕ ꯇꯧꯒꯦꯗ ꯂꯣꯏ ꯇꯧꯊꯣꯛ ꯀꯣꯜ ꯂꯥꯟꯅ ꯂꯣꯏ ꯇꯧꯊꯣꯛꯑꯒ ꯍꯣꯔꯦꯟ ꯊꯦꯡꯉ ꯄꯨꯡ ꯇꯔꯥꯃꯊꯣꯏꯕꯥꯔꯣ ꯇꯥꯔꯝꯗꯥꯋꯥꯏꯗ ꯏꯔꯨꯖꯊꯑꯅꯤ ꯑꯗꯨꯒ ꯕꯣꯂꯤꯡꯉꯗ ꯕꯣꯜ ꯍꯧꯔꯝꯗꯥꯏꯗ ꯏꯔꯨꯖ ꯊꯣꯛꯇꯦ
ꯄ꯭ꯔꯣꯇꯨꯀꯣꯜ ꯀꯥꯏꯅꯕ ꯂꯥꯏ ꯈꯨꯣꯏꯔꯝꯗꯦꯕ
ꯅꯦꯃꯦ ꯍꯨꯃꯥꯡꯁ ꯑꯣꯏ ꯑꯩ ꯀꯥ ꯆ ꯍꯨꯃꯥꯡ ꯁꯗꯤ ꯕꯣꯜ ꯌꯦꯡꯉꯝꯃꯣꯏꯣ ꯑꯗꯨꯒꯤꯅꯤ ꯑꯩ ꯅꯨꯡꯇꯤ ꯂꯨꯖꯩ ꯀꯌꯥ ꯀꯂꯨꯖ
ꯆꯤꯠ ꯇꯧꯅꯕ꯭ꯔꯥꯕꯣꯣꯏ ꯐꯤ
ꯇꯨꯐꯝꯝꯗ ꯍꯥꯏꯏꯔꯤꯕꯨꯁꯨꯗ ꯌꯥꯗꯦꯕ ꯁꯥꯏꯕ ꯑꯩꯈꯣꯏ ꯀꯥꯗꯕꯨ ꯐꯦꯟ ꯊꯥꯔꯁꯨ
ꯑꯅꯀ ꯍꯗꯝ
ꯑꯗꯨ ꯑꯗꯨꯒꯤ
ꯣ ꯍꯥꯡꯇꯣꯛꯑꯒꯅ ꯊꯥꯔꯒ ꯀꯩꯅꯣꯨꯝꯃꯩꯅ
ꯌꯥ ꯁꯨꯔꯦ ꯃꯤꯠ ꯅꯤꯄꯥꯟ ꯁꯨꯔꯦ ꯃꯤꯅꯤꯠ ꯇꯔꯥ ꯁꯥꯟꯅꯔꯁꯦ ꯑꯗꯨꯒ ꯑꯗꯨꯝ ꯀꯛꯈ꯭ꯔꯣ ꯍꯥꯏꯔꯦ ꯑꯩ ꯃꯤꯅꯤꯠ ꯃꯤꯅꯤꯠ ꯇꯔꯥꯗꯣ ꯑꯗꯨꯝꯣꯏ ꯁꯤꯛꯁꯇꯤ ꯁꯤꯛꯁ ꯍꯟꯗ꯭ꯔꯦꯠꯕꯅꯦꯕ
ꯋꯥ ꯇꯔꯥꯃꯥꯊꯣꯏ ꯇꯔꯥꯃꯥꯊꯣꯏ ꯑꯗꯨꯝ ꯄꯅꯤ ꯇꯔꯥ ꯈꯔ ꯑꯗꯨꯝ ꯍꯦꯜꯍꯟꯒꯦꯕ ꯌꯥꯅꯤꯕ
ꯃꯤꯅꯤꯠ ꯑꯅꯤ ꯆꯠꯄꯗꯨꯗ ꯄꯣꯏꯟ ꯀꯩꯅꯣꯅꯤ ꯄꯣꯏꯟ ꯆꯥꯝꯃ ꯃꯌꯥꯒꯤꯗꯅꯤ ꯈꯦꯠꯩꯗꯨ ꯄꯣꯏꯟ ꯆꯥꯃ ꯈꯦꯠꯠꯇꯗꯦ ꯄꯣꯏꯟ ꯑꯦꯠꯇꯤ ꯁꯚꯦꯟꯇꯤ ꯑꯩꯠꯇꯤꯃꯨꯛ ꯈꯤꯇꯒꯤ ꯆꯥꯡꯅꯤꯅ ꯀꯩꯁꯃ
ꯁꯚꯦꯟꯇꯤ ꯑꯩꯠꯇꯤ ꯈꯛꯀꯤ ꯑꯣꯏꯒꯦꯔꯥ ꯑꯃ ꯑꯣꯏꯒꯦꯔꯥ ꯑꯗꯨꯃꯥꯏꯗꯒꯤ ꯁꯣꯟ ꯊꯣꯛꯑ ꯁꯣꯂ ꯅꯪꯒꯤ ꯃꯤ ꯇꯔꯥ ꯂꯀ ꯀꯖꯤꯝ ꯈꯔꯆꯣ
ꯇꯨꯝꯅꯤꯡꯉꯦ ꯑꯩ ꯐꯖꯅ ꯑꯁ ꯎꯏ ꯍꯥꯥ
ꯏꯁꯠꯇꯦ
ꯑꯩ ꯀꯣꯜ ꯇꯔꯥꯃꯉꯔꯛ ꯁꯥꯟꯅꯕꯗꯨꯗ ꯀꯣꯜ ꯃꯉꯥ ꯃꯤꯁꯨ ꯑꯣꯏ ꯀꯣꯜ ꯃꯉꯥ ꯀꯣꯜ ꯇꯔꯥ ꯑꯃꯗꯤ ꯐꯖꯅ ꯑꯗꯨꯝ ꯁꯥꯟꯅꯔꯦ
ꯀꯣꯜ ꯃꯉꯥ ꯃꯤꯁ ꯑꯣꯏꯌꯦ
ꯑꯥ ꯀꯣꯜ ꯃꯉꯥꯁꯦ ꯑꯗꯨꯝ
ꯃꯤꯁ ꯑꯣꯏꯕ ꯍꯥꯏꯁꯦ ꯑꯩ ꯏꯍꯥꯟ ꯏꯍꯥꯟ ꯑꯃ ꯇꯧꯕ ꯎꯗꯨꯃ ꯖꯦꯔꯣ ꯁꯦꯀꯦꯟꯗ ꯑꯣꯏꯈ꯭ꯔꯦꯕꯀꯣ
ꯑꯥ ꯑꯗꯨꯃꯥꯏꯅ ꯀꯣꯜ ꯑꯗꯨꯝ ꯃꯤ ꯖꯦꯔꯣ ꯖꯦꯔꯣ ꯖꯦꯔꯣ ꯂꯩꯌꯦꯕ ꯑꯇꯩꯗꯤ ꯀꯣꯜ ꯃꯉꯥ ꯀꯣꯜ ꯑꯇꯩꯉꯩꯗꯤꯖꯔꯨ ꯑꯣꯏꯗꯦ
ꯇꯩ ꯑꯣꯏ ꯛꯇ꯭ꯔꯦ ꯑꯇꯩ ꯑꯣꯏꯔꯛꯇ꯭ꯔꯦ ꯑꯣꯏꯔꯛꯇ꯭ꯔꯦ ꯑꯣꯏꯔꯛꯇ꯭ꯔꯦ ꯑꯗꯨꯒ ꯅꯪꯒ ꯏꯍꯥꯟꯥꯟꯕ ꯁꯥꯟꯅꯕ ꯀꯣꯂꯥ ꯀꯅꯥꯅꯣ ꯑꯃꯒ ꯁꯥꯟꯅꯕ
ꯇꯃꯤ
ꯁꯦꯀꯦꯟ ꯃꯤꯅꯤꯠꯇꯨ ꯁꯨꯈꯤꯕ꯭ꯔꯥ ꯁꯨꯗꯕ꯭ꯔꯥ ꯃꯁꯥ ꯥꯞꯊꯅ ꯀꯛꯈꯤꯕꯅꯦꯕ
ꯅꯉꯥꯏ ꯇꯞꯄꯦꯅ ꯑꯗꯨꯝ ꯇꯥꯗꯦꯕꯗ
ꯁꯨꯃꯥꯏꯅ ꯁꯨꯃꯥꯏꯅ ꯃꯤꯅꯠ ꯁꯨꯔꯝꯗꯥꯏꯗꯅꯦ
ꯑꯥ
ꯃꯁꯥ ꯃꯊꯟꯇ ꯀ ꯀꯛꯑꯒ ꯃꯥꯡꯖꯈꯤꯕ ꯌꯥꯎꯋꯦꯕ
ꯑꯥ
ꯑꯗꯨꯅꯅꯦꯕ ꯑꯩꯒꯤ ꯀꯣꯜ ꯃꯁꯤꯡ ꯍꯧꯖꯤꯛꯐꯥꯎ ꯁꯨꯗꯕꯤ ꯂꯩꯔꯤꯁꯦ
ꯅꯪ ꯀꯌꯥ ꯁꯨ ꯉꯗꯤ ꯉꯥꯅ ꯁꯥꯟꯅꯩꯁꯦ
ꯉꯥꯗꯩ ꯁꯥꯟꯅꯩꯗꯨ ꯄꯨꯂꯞ ꯄꯥꯁꯤꯜꯂꯗꯤ ꯀꯨꯟ ꯌꯧꯔꯅꯦꯕ
ꯑꯥ
ꯃꯤꯁ ꯇꯧꯕꯗꯣ ꯃꯤꯁ ꯇꯧꯕꯗꯣ ꯊꯥ
ꯁꯤ ꯀꯨꯟꯕꯨ ꯈꯤꯇꯪ ꯁꯥꯟꯅꯔ ꯂꯣꯏꯁꯤꯟꯗꯣꯏꯔꯣ ꯅꯠꯇ꯭ꯔꯒ ꯀꯨꯟꯕꯨ ꯁꯥꯟꯅꯔꯒ ꯃꯈꯥ ꯇꯥ ꯄꯤꯔꯛꯈꯤꯗ꯭ꯔꯣ
ꯈꯪꯗꯌꯦ ꯀꯨꯟꯐꯧ ꯀꯨꯟꯐꯧ ꯁꯥꯟꯅꯔꯗꯤ ꯃꯣꯏ ꯇ꯭ꯔꯥꯟꯁꯀꯔꯤꯁꯟ ꯍꯥꯏꯕ꯭ꯔꯣ ꯀꯩꯅꯣ
ꯑꯥ
ꯑꯗꯨ ꯍꯥꯞꯄꯠꯂꯛꯀꯦ ꯍꯥꯏꯕꯅꯦꯕ ꯑꯗꯨꯅꯁꯨ ꯐꯕꯅꯦꯕ ꯍꯥꯏꯗꯤ ꯀꯣꯜ ꯋꯥꯔꯤ ꯋꯥꯔꯤ ꯁꯥꯟꯅꯕꯁꯦ ꯀꯣ ꯋꯥꯔꯤ ꯁꯥꯟꯅꯕꯁꯤ ꯃꯇꯝ ꯌꯥꯝꯅꯁꯨ ꯇꯧꯕꯤꯗꯅ ꯃꯤ ꯁꯪꯕ ꯁꯪꯗꯕ ꯑꯗꯒꯤ ꯃꯤꯒꯤ ꯊꯥꯔꯠ ꯄꯥꯔꯇꯤ ꯚꯣꯏꯁ ꯇꯥꯕ ꯇꯥꯗꯕ ꯃꯤ ꯃꯃꯤꯡ ꯀꯧꯕ ꯀꯧꯗꯕꯅ ꯑꯗꯨꯝ ꯌꯥꯝ ꯂꯩꯗꯅ
ꯑꯥ
ꯁꯨꯝꯕꯗꯤ ꯇꯧꯗꯣꯏ ꯁꯄꯨꯗꯤ ꯃꯦꯁꯦꯖ ꯏꯕꯗꯨꯅ ꯐꯠꯇ꯭ꯔꯣ
ꯑꯥ
ꯉꯃꯦ ꯑꯗꯨ ꯇꯧꯕ ꯑꯗꯨꯒꯨꯝꯕ ꯇꯧꯕꯩꯗ ꯑꯣꯏꯅ ꯍꯥꯄꯛꯀꯦꯅ ꯍꯥꯏꯕꯅꯤ
ꯍꯣꯏꯅꯦ ꯑꯗꯨ ꯍꯥꯞꯄꯗꯤ ꯌꯥꯔꯦꯥꯏ ꯑꯗꯨ ꯃꯤꯅꯤꯠ ꯇꯔꯥ ꯍꯦꯜꯂꯦ ꯀꯛꯑꯣ ꯌꯥꯔꯦ ꯀꯣꯜꯂꯦ
ꯑꯥꯍꯣꯡꯈꯣ ꯁꯦꯀꯦꯟ ꯀꯨꯟꯊ꯭ꯔꯥꯃꯨꯛ ꯉꯥꯏꯌꯣ
ꯋꯥꯔꯦ ꯇꯁꯦꯡꯅ ꯑꯩꯁꯁꯦꯜ ꯄꯨꯂ ꯇꯧꯊꯣꯛꯁꯤꯅꯤꯅꯦ ꯑꯩ ꯅꯨ
ꯑ ꯌꯦꯅꯥꯅ ꯅꯠꯇꯦ ꯅꯪ ꯌꯥꯔꯗꯤ ꯅ ꯀꯩꯅꯣ ꯇꯧꯊꯣꯛꯎꯔꯣ ꯀꯩꯅꯣ ꯏꯔꯨ ꯇꯊꯣꯛꯎꯔꯣ
ꯏꯔꯨꯖꯔꯣꯏ ꯑꯩ ꯏꯔꯨꯖꯔꯣꯏ ꯁꯥꯒꯠꯂꯛꯑꯗꯕꯅꯤ ꯍꯧꯖꯤꯛ ꯑꯗꯨꯒꯤꯅꯦ ꯑꯩ ꯍꯧꯖꯤꯛ ꯀꯣꯔ ꯁꯟꯗꯣꯛꯁꯤꯦ
ꯑꯩ ꯀꯣꯜ ꯀꯨꯜ ꯀꯨꯜ ꯁꯨꯗ ꯌꯥꯗꯅꯦ ꯑꯩ ꯃꯊꯥ ꯆ ꯍꯌꯦꯡ ꯑꯁ ꯇꯔꯥꯃꯉꯥ ꯁꯨꯔ ꯃꯉꯥꯒꯤꯅꯉꯥꯏꯔ
ꯑꯁ ꯃꯉꯥ ꯈꯔ ꯀꯥꯏꯡ ꯃꯤꯅꯠ ꯌꯥꯡꯈꯩꯅꯤꯅꯦ ꯃꯤ ꯌꯥꯡꯈꯩ ꯍꯦꯟꯕꯤ ꯃꯤ ꯌꯥꯡꯈꯩ ꯍꯦꯟꯕꯤꯅꯦ ꯄꯨꯡ ꯄꯨꯡ ꯑꯃꯅꯤꯅꯦ ꯀ ꯀꯣꯟ ꯃꯉꯥꯈꯛ ꯀꯥꯏꯁꯦ ꯄꯨꯡ ꯑꯃ ꯍꯦꯟꯗꯣꯏꯅꯤꯅꯦ ꯍ ꯍꯣꯏ